ꯎꯝ ꯍꯜꯂꯣ
ꯍꯜꯂꯣ
ꯍꯦꯜꯂꯣ ꯎꯝ ꯇꯥꯔꯕꯣ ꯍꯧꯖꯤꯛꯇꯤ ꯇꯥꯏꯌꯦ ꯇꯥꯏꯌꯦ ꯇꯥꯕ꯭ꯔꯣ
ꯅꯪꯒꯤ ꯃꯈꯣꯟ ꯑꯃꯨꯛꯀ ꯇꯥꯔꯦ ꯇꯥꯗ꯭ꯔꯦ
ꯍꯜꯂꯣ
ꯍꯜꯂꯣ
ꯎꯝ ꯎꯝ
ꯀꯩꯒꯤꯅꯣ ꯈꯪꯗꯦꯅꯦ
ꯇꯥꯕꯔꯣ ꯇꯥꯕꯔꯣ
ꯍꯜꯂꯣ
ꯍꯜꯂꯣ ꯍꯜꯂꯣ ꯍꯜꯂꯣ ꯍꯜꯂꯣ
ꯇꯥꯕꯔꯣ
ꯎꯝ ꯎꯝ
ꯉꯥꯏꯍꯥꯛ ꯉꯥꯏꯍꯥꯛ ꯊꯝꯃꯣ ꯉꯥꯏꯍꯥꯛ ꯊꯝꯃꯣ ꯅꯪꯒꯤꯗꯤ ꯇꯥꯏꯌꯦ ꯅꯪꯒꯤꯗꯤ ꯇꯥꯏꯌꯦ ꯑꯩꯒꯤꯗꯤ ꯇꯥꯗꯕ ꯍꯜꯂꯣ ꯍꯜꯂꯣ ꯍꯜꯂꯣ ꯍꯦꯜꯂꯣ